ꯍꯜꯂꯣ
ꯎꯝ ꯇꯥꯏ ꯇꯥꯏ
ꯇꯥꯔꯦꯕꯣ
ꯇꯥꯏ ꯍꯣꯏ
ꯆꯥꯛ ꯆꯥꯔꯕꯣ
ꯑꯣ ꯍꯧꯖꯤꯛ ꯆꯥꯛ ꯇꯣꯛꯄꯗ ꯉꯥꯏꯔꯤꯗ
ꯑꯣ ꯀꯔꯤ ꯃꯊꯦꯜ ꯑꯣꯏꯅ ꯇꯧꯒꯦ ꯉꯁꯤꯗꯤ
ꯑꯁ ꯉꯁꯤꯗꯤ ꯆꯝꯐꯨꯠ ꯑꯣꯏꯅ ꯇꯧꯋꯤꯗ ꯉꯔꯥꯡ ꯊꯦꯡꯉ ꯊꯦꯡꯉ ꯇꯨꯝꯕꯒꯤꯀꯣ
ꯑꯣ ꯆꯝꯐꯨꯠꯅ ꯆꯝꯐꯨꯠꯅ ꯑꯗꯨꯝ ꯍꯛꯆꯥꯡꯒꯤꯗꯤ ꯑꯗꯨꯝ ꯐꯕꯅꯤꯗ ꯊꯥꯎ ꯅꯨꯡ ꯆꯥꯕꯒꯤꯗꯤ ꯆꯥꯗ꯭ꯔꯤꯗ ꯑꯩ ꯊꯣꯡ ꯊꯣꯡꯕ ꯂꯣꯏꯔꯦ ꯍꯧꯖꯤꯛ ꯆꯥꯔꯅꯤ ꯉꯥꯏꯍꯥꯛ ꯂꯩꯔꯗꯤ
ꯑꯁ ꯃꯁꯤ ꯆꯥꯛ ꯈꯔ ꯉꯟꯅ ꯆꯥꯕꯒꯤ ꯑꯁ ꯆꯥꯛ ꯆꯥꯕ ꯌꯥꯗꯔꯦꯅꯦ
ꯊꯕꯛ ꯆꯠꯇꯧ ꯂꯩꯕ꯭ꯔꯣ
ꯎꯝ ꯅꯠꯇꯦ ꯊꯕꯛ ꯆꯠꯀꯗꯕ ꯂꯩꯇꯦ ꯑꯗꯨꯝ
ꯎꯝ
ꯑꯩꯒꯤ ꯃꯔꯨꯞ ꯑꯃꯅ ꯆꯥꯛ ꯆꯥꯔꯁꯤ ꯍꯥꯏꯅ ꯀꯧꯔꯛꯄꯒꯣ
ꯑꯗꯨ ꯇꯥꯏꯃꯤꯡꯗ ꯆꯥꯔꯗꯤ ꯆꯥꯕ ꯐꯪꯂꯔꯣꯏꯗꯕ ꯍꯥ
ꯅꯠꯇꯦ ꯑꯗꯨꯗꯛꯇꯤ ꯅꯠꯇꯦꯗ ꯆꯥꯕꯁꯨ ꯊꯕꯛ ꯑꯃꯅꯤ ꯑꯃꯅꯤꯗꯅ ꯑꯗꯨꯅ ꯑꯩꯅ ꯍꯥꯟꯅ ꯍꯥꯟꯅ ꯂꯣꯏꯁꯤꯟꯒꯦ ꯍꯥꯏꯅ ꯇꯧꯔꯝꯕꯅꯤꯗ ꯍꯣꯔꯦꯟ ꯂꯥꯝꯔꯛꯄꯗ ꯑꯃꯨꯛꯀ ꯆꯥꯕ ꯌꯥꯅꯤ
ꯎꯝ ꯎꯝ ꯐꯥꯒꯤ ꯇꯧꯕꯅꯤꯗ
ꯃꯥꯅꯦ ꯃꯥꯅꯦ
ꯎꯝ ꯉꯔꯥꯡꯒꯤ ꯕꯣꯜꯗꯣ ꯑꯁ ꯕ꯭ꯔꯥ ꯀꯩꯅꯣ ꯖꯄꯥꯟꯗ ꯅꯨꯡꯁꯤꯅꯦ
ꯎꯝ ꯃꯤ ꯃꯤ ꯃꯤꯁꯤꯡꯁꯦ ꯑꯌꯥꯝꯕ ꯑꯗꯨꯗ ꯁꯞꯄꯣꯔꯠ ꯆꯠꯂꯦꯕꯀꯣ
ꯎꯝ
ꯃꯣꯏꯒꯤ ꯑꯃꯔꯣꯝꯗ ꯍꯥꯏꯔꯗꯤ ꯃꯣꯏꯁꯦ ꯂꯨꯖꯔ ꯑꯣꯏꯔꯁꯨ ꯀꯩꯅꯣ ꯃꯤꯒꯤ ꯃꯤꯒꯤ ꯊꯝꯃꯣꯏꯁꯦ ꯌꯥꯝ ꯄꯦꯜꯂꯤꯅꯦ
ꯄꯦꯟꯍꯟꯕ ꯀꯣ
ꯎꯝ ꯄꯦꯟꯍꯟꯕ ꯃꯣꯏ ꯀꯣꯁꯇꯒ ꯑꯁ ꯔꯦꯁꯄꯦꯛ ꯄ꯭ꯔꯖꯥ ꯃꯌꯥꯝꯗ ꯑꯣꯗꯤꯌꯦꯟꯁ ꯃꯌꯥꯝꯅ ꯔꯦꯁꯄꯦꯛ ꯌꯥꯝ ꯇꯧꯋꯦ
ꯎꯝ ꯑꯗꯨꯝ ꯃꯣꯏꯁꯦ ꯃꯁꯥꯒꯤ ꯑꯗꯨꯝ ꯃꯣꯏꯅ ꯃꯣꯏꯒꯤ ꯀꯔꯤ ꯍꯥꯏꯁꯤꯔꯣ ꯃꯣꯏꯒꯤ ꯄꯥꯔꯁꯅꯦꯜꯂꯤꯇꯤ ꯑꯗꯨꯝ ꯐꯩꯌꯦꯕ ꯃꯣꯏ
ꯃꯣꯏ ꯌꯥꯝ ꯐꯩ
ꯎꯝ ꯃꯤꯉꯣꯟꯗ ꯔꯦꯁꯄꯦꯛ ꯇꯧꯕꯗꯤ ꯑꯁ ꯑꯗꯨꯝ ꯌꯥꯕꯅꯤ ꯖꯄꯥꯟꯁꯦ
ꯌꯥꯏ ꯈꯖꯤꯛꯇ ꯈꯤꯇꯪꯗ ꯀꯩꯅꯣꯇꯣꯞ ꯇꯤꯝ ꯑꯃꯗꯨꯅ ꯑꯦꯕꯥ ꯀꯦꯁ ꯂꯥꯎ ꯋꯥꯅꯦꯕ
ꯂꯥꯁ ꯃꯤꯅꯤꯠꯇ ꯀꯣ
ꯃꯤꯅꯤꯗ ꯍꯣꯢ
ꯎꯝ ꯃꯅꯤ
ꯀꯟꯅꯗꯤ ꯍꯣꯠꯅꯗꯤ ꯍꯣꯠꯅꯩ
ꯑꯁ ꯆꯦꯟꯕꯗꯣ ꯐꯖꯩꯅꯦ ꯆꯦꯟꯕꯗꯣ ꯌꯥꯝ ꯊꯨꯅ ꯆꯦꯜꯂꯤꯅꯦ ꯍꯤꯌꯥꯡ ꯌꯥꯡꯅ
ꯃꯥꯅꯦ
ꯐꯖꯩꯌꯦꯅꯦ
ꯃꯣꯏꯁꯦ ꯑꯁ ꯃꯣꯏꯒꯤ ꯖꯄꯥꯟꯁꯤꯗꯤ ꯐꯤꯜ ꯂꯣꯏꯅꯃꯛꯇ ꯃꯣꯏꯁꯦ ꯍꯩꯅꯦꯀꯣ ꯑꯃꯔꯣꯝꯅ ꯍꯥꯏꯔꯣ ꯑꯃꯔꯣꯝꯗ ꯍꯥꯏꯔꯣ ꯌꯥꯝ ꯍꯩꯅꯤ
ꯎꯝ ꯑꯦꯁꯤꯌꯥꯟ ꯑꯦꯁꯤꯌꯥꯟ ꯃꯌꯥꯝꯁꯤꯗꯤ ꯑꯩꯈꯣꯏ ꯑꯗꯨꯝ ꯅꯨꯡꯁꯤꯕ ꯑꯩꯈꯣꯏ ꯁꯛꯁꯨ ꯀꯔ ꯃꯥꯟꯅꯕꯅꯤꯅ
ꯎꯝ ꯑꯩꯈꯣꯏꯒꯤ ꯀꯩꯅꯣ ꯑꯩꯈꯣꯏꯒꯤ ꯑꯃꯔꯣꯝꯗ ꯍꯥꯏꯔꯦ ꯖꯣꯒ꯭ꯔꯥꯐꯤꯀꯦꯜ ꯕꯥꯎꯟꯗ꯭ꯔꯤꯗ ꯍꯥꯏꯔꯗꯤ ꯑꯩꯈꯣꯏꯒ ꯃꯥꯅꯩꯗꯅ ꯁꯛꯁꯨ ꯁꯛꯁꯨ ꯑꯩꯈꯣꯏꯒ ꯈꯔ ꯈꯔ ꯃꯅꯩꯀꯣ
ꯎꯝ ꯍꯣꯏ ꯃꯪꯒꯂꯣꯏꯅꯤꯅ ꯃꯣꯏꯁꯨ ꯃꯣꯡꯒꯣꯜꯏꯒꯤ ꯏꯅꯤꯅ ꯃꯣꯏꯒꯤ ꯏꯁꯀꯤꯟ ꯍꯥꯏꯠ ꯑꯗꯨꯒ ꯃꯤꯠꯀꯣ
ꯎꯝ ꯃꯤꯗꯤ ꯌꯥꯝ ꯆꯥꯎ ꯆꯥꯎꯕ ꯂꯩꯇꯦꯀꯣ ꯃꯤꯗꯤ ꯌꯥꯝ ꯇꯦꯛꯀꯦꯕ
ꯍꯣꯏ ꯑꯗꯨꯕꯨꯗꯤ ꯁꯇꯥ ꯃꯅꯥꯕꯨꯗꯤ ꯀꯜꯂꯦꯍꯦ
ꯑꯁ ꯐꯖꯅ ꯇ꯭ꯔꯦꯟ ꯇꯧꯔꯒ ꯂꯥꯛꯄꯅꯤ ꯅꯦꯁꯅꯦꯜ ꯇꯤꯝ ꯑꯃ ꯑꯣꯏꯔꯒ
ꯎꯝ
ꯐꯖꯅ ꯇ꯭ꯔꯦꯟ ꯇꯧꯔꯒ ꯂ ꯍꯥꯥꯛꯅꯤꯅꯦ
ꯎꯝ ꯐꯖꯩ ꯑꯗꯨꯝ ꯌꯥꯏ ꯁꯥꯟꯅꯕꯗꯣ
ꯁꯣꯝꯗꯤ ꯀꯩꯀꯩ ꯀꯩꯀꯩ ꯇꯧꯔꯒ ꯂꯩꯔꯦ
ꯑꯩ ꯍꯧꯖꯤꯛꯁꯦ ꯀꯩꯁꯨ ꯇꯧꯗ꯭ꯔꯦꯗ ꯑꯗꯨꯝ ꯂꯩꯌꯦꯗ
ꯇꯝꯄꯥꯛꯇ ꯂꯩꯕ꯭ꯔꯥ ꯈꯨ ꯆꯤꯡꯗ ꯂꯩꯕ꯭ꯔꯥ
ꯇꯝꯄꯥꯛꯇ ꯂꯥꯛꯈ꯭ꯔꯦ ꯅꯍꯥꯟꯃꯛꯇ ꯅꯨꯃꯤꯠ ꯑꯍꯨꯝꯅꯤ ꯁꯨꯔꯦ ꯂꯥꯛꯄ
ꯎꯝ
ꯆꯤꯡꯗ ꯂꯩꯕꯅꯦ
ꯑꯩ ꯆꯤꯡꯗ ꯑꯃꯨꯛ ꯍꯜꯂꯁꯤꯔꯥ ꯍꯥꯏꯅ ꯈꯜꯂꯤꯅꯤ ꯑꯩꯁꯨ ꯇꯝꯄꯥꯛꯇ ꯂꯩꯔꯤꯕꯀꯣ
ꯑꯥ ꯑꯗꯨ ꯍꯜꯂꯗꯤ ꯀꯔꯤ ꯀꯔꯤꯅꯣ ꯇꯧꯕ ꯍꯧꯔꯅꯤꯍꯦ ꯑꯩꯁꯨ
ꯁꯨꯝ ꯁ꯭ꯋꯥꯏꯗ ꯐ꯭ꯔꯤ ꯂꯩꯕ ꯁꯔꯨꯗꯤ ꯌꯨꯝꯗ ꯆꯠꯂꯒ ꯑꯩꯈꯣꯏꯒꯤ ꯊꯕꯛ ꯈꯔ ꯇꯧꯕꯅ ꯐꯗ꯭ꯔꯣ
ꯎꯝ ꯑꯗꯨꯅ ꯐꯩ ꯑꯩꯁꯦ ꯀꯩꯅꯣꯗ ꯁꯤꯗ ꯁ꯭ꯀꯨꯜ ꯀꯣꯂꯦꯖ ꯀꯥꯕ ꯃꯤ ꯏꯅꯥꯎ ꯈꯔ ꯂꯩꯕꯀꯣ
ꯑ
ꯑꯗꯨꯒꯤ ꯃꯣꯏꯗ ꯂꯩꯃꯤꯟꯅꯕ ꯑꯣꯏꯅ ꯑꯗꯨꯝ ꯂꯥꯛꯄꯅꯤꯗꯣ
ꯑꯣ ꯑꯉꯥꯡꯁꯤꯡ ꯂꯥꯏꯔꯤꯛ ꯇꯝꯕꯗꯗꯤ ꯐꯖꯅ ꯌꯦꯡꯍꯧꯒꯗꯕꯅꯤ
ꯎꯝ ꯎꯝ ꯃꯣꯏꯁꯤ ꯅꯧꯔꯤꯕ ꯑꯁꯤꯗ
ꯝꯅ ꯍꯥꯏ ꯑꯥꯏꯗꯤ ꯀꯣꯂꯦꯖ ꯍꯥꯏꯁꯦ ꯏꯟꯗꯤꯄꯦꯟꯗꯦꯟꯅꯦꯕꯀꯣ ꯈꯨꯁꯤ ꯑꯄꯥꯝ ꯑꯄꯥꯝꯕ ꯇꯧꯅꯦꯕ ꯑꯗꯨ ꯃꯇꯝꯗ ꯃꯤ ꯑꯃꯅ ꯁꯤ ꯐꯠꯇꯦ ꯁꯤ ꯐꯠꯇꯦ ꯍꯥꯏꯕ ꯂꯩ
ꯎꯝ
ꯌꯥꯔꯣꯏꯕ ꯑꯩꯈꯣꯏꯁꯨ ꯈꯪꯉꯤꯕꯀꯣ ꯑꯩꯈꯣꯏꯁꯨ ꯑꯗꯨꯒꯤ ꯃꯇꯝꯗꯣ ꯑꯗꯨꯒꯤ ꯃꯇꯝꯗꯣ ꯂꯥꯜꯂꯛꯄꯅꯤ ꯍꯥꯏ ꯅꯤ ꯍꯥꯏ
ꯔꯤꯒ꯭ꯔꯦꯠ ꯈꯔ ꯆꯠꯇ꯭ꯔꯣ ꯑꯩꯈꯣꯏꯒꯤꯗꯣ
ꯎꯝ ꯈꯔ ꯆꯠꯂꯦ꯫
ꯃꯤꯅ ꯈꯔ ꯇꯥꯛꯄꯤ ꯇꯝꯕꯤꯕ ꯂꯩꯔꯗꯤ ꯍꯥꯏꯅꯀꯣ
ꯎꯝ
ꯀꯣꯂꯦꯖ ꯃꯇꯝꯗꯨꯗꯤ ꯑꯁ ꯃꯇꯝꯗꯣ ꯄꯥꯝꯃꯨꯍꯦ ꯀꯣꯂꯦꯖ ꯃꯇꯝꯗ
ꯃꯥꯅꯦ ꯃꯥꯅꯦ꯫ ꯀꯥꯕ ꯃꯇꯝꯗꯗꯤ ꯀꯣꯂꯦꯖ ꯀꯥꯕ ꯃꯇꯝꯗ ꯋꯥꯈꯟꯗ ꯀꯔꯤꯒꯨꯝ ꯊꯣꯛꯇꯦꯕꯀꯣ ꯀꯔꯤꯁꯨ ꯅꯤꯡꯁꯤꯡꯂꯛꯇꯦꯕ ꯍꯦꯛ ꯂꯣꯏꯔꯛꯄꯗꯗꯤ ꯑꯩ ꯇꯦꯟꯁꯟꯁꯦ ꯄꯨꯟꯁꯤꯁꯦ ꯀꯔꯤꯒꯤ ꯐꯤꯕꯝꯅ ꯂꯩꯒꯗ꯭ꯔꯥ ꯍꯥꯏꯕ ꯍꯥꯏꯕꯗ ꯈꯜꯂꯨꯕꯗ ꯑꯩꯁ ꯈꯜꯂꯨꯕꯗ ꯇꯨꯝꯕ ꯌꯥꯗꯦꯅꯦ
ꯑꯁꯦꯡꯕꯅꯦ ꯑꯁ ꯃꯇꯝ ꯑꯁ ꯃꯇꯝꯗꯣ!
ꯎꯝ
ꯇꯤ ꯃꯇꯝ ꯀꯥꯏꯊꯣꯛꯄ ꯐꯥꯎꯁꯨ ꯋꯥꯔꯦꯅꯦ꯫
ꯋꯥꯏ ꯋꯥꯏ ꯂꯤꯕꯤꯡ ꯏꯁꯇꯦꯟꯗꯔꯗ ꯁꯦ ꯏꯁꯇꯦꯟꯗꯔꯠꯁꯦ ꯌꯥꯝ ꯋꯥꯡꯈ꯭ꯔꯦꯕ ꯍꯧꯖꯤꯛꯀꯥꯟꯁꯦ
ꯎꯝ ꯑꯗꯨ ꯃꯇꯝꯗꯗꯤ ꯑꯁ ꯃꯇꯝ ꯌꯥꯝ ꯂꯩꯔꯦꯗ
ꯑꯁꯣꯟꯕ ꯃꯤꯗꯤ ꯍꯤꯡꯒꯗꯕ ꯌꯥꯝ ꯋꯥꯗꯧꯔꯤꯅꯦ꯫
ꯋꯥꯔꯦ ꯀꯝꯄꯤꯇꯤꯇꯤꯚ
ꯎꯝ ꯃꯥꯅꯦ ꯃꯥꯅꯦ꯫
ꯈꯪꯗ꯭ꯔꯦ ꯑꯗꯨꯕꯨ ꯆꯠꯈ꯭ꯔꯕꯨꯗꯤ ꯆꯠꯈ꯭ꯔꯦ
ꯃꯥꯅꯦ
ꯆ ꯂꯥꯛꯀꯗꯧꯕꯗ
ꯆꯠꯈ꯭ꯔꯦ ꯍꯥꯏꯅ ꯑꯃꯨꯛꯀ ꯑꯩꯈꯣꯏꯁꯨ ꯃꯣꯏ ꯋꯥꯈꯜ ꯍꯟꯊ ꯍꯅꯤꯡꯉꯥꯏꯗꯤ ꯂꯩꯇꯦꯗ ꯃꯇꯝꯕꯨꯗꯤ ꯂꯩꯗꯤ ꯂꯩꯔ ꯑꯩꯈꯣꯏꯅ ꯑꯗꯨꯝ ꯍꯣꯠꯅꯔꯗꯤ ꯑꯗꯨꯝ ꯌꯥꯗꯤ ꯌꯥꯔꯅꯤꯅ
ꯌꯥꯒꯅꯤ ꯌꯥꯏ ꯊꯦꯡꯉꯦ ꯍꯥꯏꯕ ꯂꯩꯇꯦꯕ ꯇꯧꯒꯦꯗꯤ ꯑꯗꯨꯝ ꯇꯧꯕ ꯌꯥꯏꯕ
ꯃꯈꯣꯏꯅ ꯍꯣꯟꯕꯨ ꯍꯣꯟꯅꯔꯗꯤ ꯇꯣꯏꯅ ꯐꯪꯕꯅꯤꯗ ꯍꯣꯠꯅꯕ ꯂꯦꯞ ꯍꯣꯠꯅꯕ ꯋꯥꯠꯄꯒꯤꯗꯣ ꯑꯩꯈꯣꯏ ꯑꯩꯈꯣꯏ ꯀꯥꯡꯕꯨꯁꯦ
ꯎꯝ ꯎꯝ
ꯍꯣꯠꯅꯕ ꯂꯦꯞ ꯐꯖꯅ ꯍꯣꯠꯅꯔꯗꯤ ꯑꯗꯨꯝ ꯌꯥꯅꯤ ꯌꯥꯅꯤ
ꯑꯩ ꯈꯪꯕ꯭ꯔꯣ
ꯈꯪꯒꯨꯝ ꯈꯪꯕꯒꯨꯝ ꯇꯧꯋꯣꯏ ꯍꯣꯏ
ꯑꯣ ꯈꯪꯗꯦ ꯑꯩꯗꯤ ꯅꯪ ꯈꯪꯉꯝꯕꯁꯨ ꯌꯥꯏ ꯅꯪ ꯀꯣꯂꯦꯖ ꯇꯨꯏꯁꯟ ꯀꯌꯥꯗ ꯂꯣꯏꯕ꯭ꯔꯣ
ꯑꯩ ꯂꯥꯁ ꯏꯌꯥꯔ ꯖꯨꯟꯗ ꯂꯣꯏꯕ
ꯑꯣ ꯑꯗꯨꯗꯤ ꯈꯪꯉꯝꯕꯁꯨ ꯌꯥꯏ ꯈꯪꯉꯝꯗ꯭ꯔꯁꯨ ꯌꯥꯏ ꯑꯩ ꯗꯤꯑꯝꯗ ꯀꯥꯕꯅꯤ ꯗꯤꯑꯦꯝꯁꯨ ꯂꯣꯏꯁꯤꯟꯕꯅꯤ ꯌꯦꯃꯤ ꯌꯗ
ꯑꯣ ꯑꯩꯁꯨ ꯑꯗꯨꯗ ꯑꯩꯁꯨ ꯑꯗꯨꯗ ꯇꯝꯒꯦ ꯍꯥꯏꯅꯗꯤ ꯇꯧꯗꯤ ꯇꯧꯅꯤ ꯑꯗꯨ ꯑꯩꯒꯤꯁꯦ ꯈꯔ ꯀꯩꯅꯣ ꯇꯧꯕꯀꯣ
ꯎꯝ
ꯑꯦꯟꯇ꯭ꯔꯥꯟꯁ ꯀꯔꯤ ꯀꯔꯥꯗꯤ ꯂꯣꯏꯅ ꯀ꯭ꯂꯤꯌꯥꯔ ꯇꯧꯔꯒ ꯑꯣꯏꯕꯅꯦꯕꯀꯣ ꯂꯥꯁꯇ ꯑꯩꯒꯤ ꯁꯕꯖꯦꯛꯇꯨꯒ ꯑꯩꯒꯤ ꯁꯣꯝꯒꯤ ꯇꯨꯌꯦꯜꯞ ꯏꯁꯇꯦꯟꯗꯔꯠꯀꯤ ꯃꯥꯔꯛꯁꯤꯠꯇꯒ ꯈꯔ ꯑꯣꯟꯅ ꯇꯩꯅꯕ ꯑꯗꯨꯒꯤ
ꯎꯝ ꯎꯝ
ꯃꯤꯁꯟ ꯐꯪꯍꯧꯗ꯭ꯔꯦ
ꯑꯣ
ꯐꯥꯔꯁ ꯄ꯭ꯔꯔꯤꯐ꯭ꯔꯦꯟꯁꯇꯤ ꯑꯩ ꯑꯗꯨꯗ ꯄꯤꯕꯅꯦꯕ ꯑꯩ ꯂꯣꯏꯕ ꯀꯥꯟꯗꯀꯣ
ꯅꯪ ꯀꯩ ꯁꯕꯖꯦꯛ ꯂꯧꯒꯦ ꯀꯣꯃꯔꯁꯀꯨꯝꯕ ꯂꯧꯕ꯭ꯔꯣ
ꯅꯠꯇꯦ ꯑꯩꯗꯤ ꯍꯤꯁꯇ꯭ꯔꯤ ꯑꯣꯅꯔꯁ ꯂꯧꯅꯦ
ꯑ ꯑꯗꯨꯒꯤ ꯀꯩꯅꯣ ꯂꯩꯇꯕ ꯁꯤꯞ ꯂꯩꯇꯕ ꯍꯤꯁꯇ꯭ꯔꯤꯒꯤ
ꯅꯠꯇꯦ ꯑꯩ ꯑꯍꯥꯟꯕꯗꯤ ꯑꯗꯨꯗ ꯑꯗꯨꯗ ꯆꯠꯇꯦ ꯑꯩ ꯗꯤꯐꯦꯟꯁ ꯁ꯭ꯇꯗꯤꯗ ꯑꯩ ꯇꯧꯕꯅꯦꯕ ꯗꯤꯐꯦꯟꯁ ꯁ꯭ꯇꯗꯤꯗ ꯆꯪꯕꯅꯦ ꯑꯗꯣ
ꯑꯩꯅ ꯀ꯭ꯂꯥꯁ ꯇꯨꯌꯦꯜꯞꯇ ꯑꯩꯒꯤ ꯃꯦꯊꯃꯦꯇꯤꯛꯁꯇ ꯀꯩꯅꯣ ꯐꯣꯔꯠ ꯁꯕꯖꯦꯛ ꯑꯣꯏꯅ ꯊꯃꯀꯣ
ꯎꯝ
ꯑꯗꯨꯒꯤ ꯌꯥꯗꯕ ꯑꯦꯠꯃꯤꯁꯟꯗꯣ ꯑꯩꯒꯤ ꯁꯕꯖꯦꯛꯇꯨꯗꯤ ꯃꯦꯊꯃꯦꯇꯤꯛꯁ ꯈꯛꯇꯅꯦꯕꯀꯣ ꯀꯝꯕꯥꯏꯅꯦꯁꯟ ꯂꯥꯛꯄꯗꯣ
ꯎꯝ
ꯏꯂꯦꯛꯇ꯭ꯔꯤꯛꯁꯤꯇꯤꯒꯨꯝꯕ ꯑꯗꯨꯃꯥꯏꯅ ꯌꯥꯝ ꯂꯥꯛꯄꯒꯤ ꯈꯔ ꯐꯔꯛ ꯇꯥꯕ
ꯎꯝ
ꯂꯥꯏꯐ ꯁꯥꯏꯟꯁ ꯂꯥꯏꯐ ꯁꯥꯏꯟꯁꯁꯨ ꯀꯝꯕꯥꯏꯟ ꯇꯧꯔꯒ ꯄꯤꯗꯤ ꯄꯤ ꯑꯗꯨ ꯑꯩꯗꯤ ꯄꯥꯝꯗꯕꯀꯣ ꯂꯥꯏꯐ ꯁꯥꯏꯟꯁꯇꯤ
ꯎꯝ
ꯑꯗꯨ ꯑꯣꯏꯕꯒꯤ ꯑ ꯑꯗꯨꯗ ꯐꯪꯍꯧꯗ꯭ꯔꯗꯤ ꯑꯇꯣꯞꯄꯗ ꯇꯧꯁꯦ ꯍꯥꯏꯅ ꯑꯇꯣꯞꯄꯗ ꯇꯧꯕ
ꯑꯥ ꯑꯣ ꯑꯗꯨ ꯃꯊꯪꯗꯗꯤ ꯀꯔꯤ ꯀꯔꯤ ꯍꯣꯠꯅꯕꯒꯤ ꯄ꯭ꯂꯥꯟ ꯂꯩꯕ
ꯈꯪꯗ꯭ꯔꯦꯗ ꯀꯔꯤ ꯀꯔꯤ ꯇꯧꯁꯤꯔꯥ ꯀꯩꯝ ꯇꯧꯅꯤꯡ ꯇꯧꯅꯤꯡꯗ꯭ꯔꯤꯅꯤ ꯍꯧꯖꯤꯛꯀꯥꯟꯁꯦ ꯇꯟꯕꯁꯤꯅ ꯇꯟꯕꯁꯤꯅ
ꯃꯄꯥꯜ ꯂꯝꯗ ꯀꯣꯏꯕ ꯆꯠꯁꯤꯔꯥ ꯍꯥꯏꯅ ꯈꯜꯂꯤꯅꯦ
ꯍꯦꯍꯦ ꯑꯗꯨꯁꯨ ꯌꯥꯏ ꯅꯪ ꯐꯤꯖꯤꯀꯦꯜ ꯌꯥꯔꯗꯤ ꯀꯩꯅꯣ ꯇꯧꯔꯣꯅ ꯃꯤꯂꯤꯇ꯭ꯔꯤꯒꯤ
ꯃꯤꯂꯤꯇ꯭ꯔꯤ ꯃꯤꯂꯤꯇ꯭ꯔꯤꯒꯤꯁꯨ ꯇ꯭ꯔꯥꯏ ꯇꯧꯕꯅꯦ
ꯑꯣ
ꯍꯧꯖꯤꯛ ꯐꯥꯎꯕꯗꯤ ꯃꯥꯏ ꯄꯥꯛꯇ꯭ꯔꯤ
ꯎꯝ ꯍꯨꯝ ꯏꯅꯥꯎꯅꯨꯄꯥ ꯑꯃꯁꯨ ꯍꯧꯖꯤꯛ ꯑꯩ ꯂꯩꯃꯤꯟꯅꯕ ꯗꯤ ꯑꯦꯝꯗ ꯑꯦꯠꯃꯤꯁꯟꯗꯤ ꯇꯧꯔꯦ ꯑꯗꯨꯕꯨ ꯃꯥ ꯑꯦꯅꯤꯚꯔ ꯀꯤ ꯀꯩꯅꯣ ꯊꯥꯁꯨ ꯊꯥꯍꯧꯕꯅꯦ ꯑꯦꯛꯖꯥꯝ ꯔꯤꯖꯜꯗꯨ ꯊꯣꯛꯑꯗꯤ ꯎꯝ
ꯃꯣꯏꯒꯤꯗꯨ ꯈꯔ ꯐꯩꯑꯦꯅꯦ ꯑꯩꯁꯨ ꯇꯧꯍꯧꯔꯗꯤ ꯐꯒꯗꯕ ꯍꯥꯏꯕꯗꯤ ꯃꯣꯏꯗꯣ ꯁꯤꯁꯇꯦꯝꯗꯣ ꯈꯔ ꯅꯨꯡꯉꯥꯏ ꯍꯥꯏꯗꯦ ꯃꯣꯏꯗꯣ ꯅꯦꯒꯦꯇꯤꯞ ꯃꯥꯔꯀꯤꯡꯁꯨ ꯂꯩꯇꯦ ꯑꯗꯨꯒꯤꯀꯣ
ꯎꯝ
ꯄꯣꯖꯤꯕꯤꯂꯤꯇꯤ ꯆꯥꯟꯁꯦ ꯌꯥꯝ ꯂꯩ ꯍꯦꯛ ꯑꯦꯛꯖꯥꯝ ꯍꯦꯛ ꯍꯥꯏꯗꯣ ꯑꯦꯛꯖꯥꯝ ꯍꯦꯛ ꯈꯜꯂꯕ ꯑꯗꯨ ꯐꯤꯖꯤꯀꯦꯜꯗ ꯈꯔ ꯍꯣꯠꯅꯔꯗꯤ ꯏꯂꯥꯏ ꯂꯥꯏꯅ ꯐꯪꯒꯅꯤꯕ
ꯍꯣꯏ ꯎꯝ ꯏꯅꯥꯎꯅꯨꯄꯥ ꯅꯍꯥꯟ ꯃꯣꯏ ꯑꯦꯛꯅꯤꯕꯔꯒꯤꯗꯣ ꯄ꯭ꯔꯤ ꯇ꯭ꯔꯦꯅꯤꯡ ꯄ꯭ꯔꯤꯔꯤꯀ꯭ꯔꯨꯏꯠꯃꯦꯟ ꯀꯧꯋꯦ ꯀꯩꯅꯣꯗ ꯃꯣꯏꯒꯤ ꯀꯦꯝꯗ
ꯎꯝ
ꯀꯧꯔꯒ ꯑ ꯍꯞꯇꯥ ꯑꯍꯨꯝꯒꯨꯝꯕꯗꯤ ꯆꯠꯂꯦ
ꯑꯗꯨꯃꯥꯏꯅ ꯆꯥꯍꯧꯒꯗꯕꯅꯤ ꯍꯥꯏꯕꯗꯤ ꯑꯗꯨꯗ ꯃꯔꯨ ꯑꯣꯏꯕ ꯌꯥꯝ ꯇꯥꯒꯦꯕꯀꯣ
ꯎꯝ ꯃꯣꯏꯒꯤꯗꯣ ꯂꯥꯏꯔꯤꯛ ꯐꯤꯖꯤꯀꯦꯜꯒꯤ ꯀꯌꯥꯝ ꯇꯧꯗꯦ ꯍꯥꯏ ꯇꯧꯗꯨ ꯇꯧꯕꯨꯗꯤ ꯇꯧꯋꯦ ꯑꯗꯨ ꯑꯗꯨꯝ ꯂꯥꯏꯔꯤꯛ ꯄꯥꯍꯟꯕꯅ ꯑꯌꯥꯝꯕꯅꯤ ꯍꯥꯏ ꯃꯇꯝꯗꯣ
ꯑꯣ ꯃꯦꯗꯤꯀꯦꯜ ꯀꯩꯀꯥꯗꯤ ꯑꯗꯨ ꯃꯣꯏꯒꯤꯗꯤꯗꯤ ꯈꯔ ꯆꯝꯃꯦ ꯍꯥꯏꯗꯤ ꯈꯔ ꯁꯤꯝꯄꯜ ꯑꯣꯏꯌꯦ ꯑꯇꯣꯞꯄꯒꯤ ꯑꯇꯣꯞꯄ ꯂꯥꯏꯟꯗꯒꯤ ꯍꯥꯏꯔꯒꯀꯣ ꯑꯇꯣꯞꯄ ꯑꯇꯣꯞ ꯑꯇꯣꯞꯄ ꯐꯣꯔꯁ ꯑꯇꯣꯞꯄ ꯂꯥꯏꯟꯗ ꯍꯥꯏꯔꯗꯤ ꯃꯣꯏꯒꯤꯗ ꯃꯤꯂꯤꯇ꯭ꯔꯤ ꯑꯣꯏꯔꯁꯨ ꯀꯩꯅꯣ ꯈꯔ ꯏꯁꯇ꯭ꯔꯤꯛ ꯈꯔ ꯇꯧꯗꯕꯗꯣ ꯑꯗꯨꯃꯥꯏ ꯇꯧꯋꯦꯕ
ꯑ ꯃꯣꯏꯗꯤ ꯀꯟꯇ꯭ꯔꯦꯛ ꯀꯟꯇ꯭ꯔꯦꯛꯁꯨ ꯑꯣꯏꯕꯅꯤꯅꯀꯣ
ꯃꯥꯅꯦ ꯃꯥꯅꯦ ꯑꯗꯨ ꯇꯣꯢ ꯐꯥꯏꯚ ꯄꯥꯔꯁꯦꯟꯗꯤ ꯑꯗꯨꯝ ꯄꯔꯃꯅꯦꯟ ꯂꯩ ꯍꯥꯏꯕꯅꯤ
ꯑꯣ ꯍꯣ